ꯇꯥꯔꯕ ꯇꯥꯔ‌ꯦ-ꯇꯥꯔ‌ꯦ
ꯇꯥꯏꯌꯦ ꯇꯥꯏꯌꯦꯔꯣꯁꯤꯦ ꯈꯔ ꯅꯨꯡꯉꯥꯏꯌꯦ ꯅꯨꯡꯗꯥꯡ ꯑꯣꯏꯔꯗꯤꯀꯣ
ꯑ ꯅꯨꯡꯗꯥꯡꯅ ꯈꯔ ꯐꯩ
ꯑꯩꯒꯤ ꯕꯦꯔꯥꯃꯨꯛ ꯀꯥꯔ ꯂꯩꯔꯨꯒꯤꯅꯦ ꯍꯧꯖꯤꯛꯀꯤꯗꯣ
ꯎꯝ ꯅꯪꯗꯤ ꯅꯨꯡꯊꯤꯟꯗꯗꯤ ꯑꯃꯕꯧ ꯌꯥꯗꯦ ꯉꯁꯥꯏꯗꯣ ꯑꯩ ꯇꯧꯔꯒ
ꯋꯥꯔꯤ ꯅꯨꯡꯉꯥꯏꯔꯤꯉꯩꯁꯤꯅꯀꯣ
ꯑꯗꯨꯅꯦ ꯀꯪꯍꯧꯗꯕꯤꯗ ꯃꯨꯠꯈꯤꯕꯗꯣ
ꯑꯦ
ꯀꯩ ꯋꯥꯔꯤꯅꯣꯁꯨ ꯈꯥꯎꯊꯣꯛꯇ꯭ꯔꯦ
ꯅꯣꯡ ꯆꯖꯨꯒꯩꯗꯤ ꯇꯧꯕꯅꯦ ꯑꯃꯨꯛ ꯆꯨꯈꯤꯗ꯭ꯔꯦ ꯑꯩ ꯅꯪ ꯃꯦꯁꯦꯁ ꯊꯥꯔꯛꯄꯗꯣ
ꯑꯥ
ꯑꯗꯨ ꯉꯥꯏꯍꯥꯛ ꯂꯩꯔꯒ ꯅꯣꯡ ꯆꯨꯒꯦ ꯇꯧꯋꯦꯕ ꯈꯤꯇꯪ-ꯈꯤꯇꯪ ꯆꯨꯕ ꯍꯧꯈ꯭ꯔꯅꯤ ꯑꯩꯗꯤ ꯀꯟꯅ ꯆꯨꯔꯛꯀꯦꯔꯥꯅ ꯈꯟꯕꯅꯦꯕ
ꯎꯝ ꯍꯧꯖꯤꯛꯇꯨ ꯉꯁꯤ ꯅꯨꯡꯗꯥꯡ ꯆꯨꯔꯛꯀꯗꯧ ꯃꯥꯜꯂꯦ
ꯎꯝ ꯍꯥꯏꯥꯏꯕ ꯉꯝꯗ‌ꯦ
ꯍꯣꯏ ꯍꯥꯏꯗꯤ ꯅꯣꯡ ꯈꯣꯡꯉꯒ ꯂꯩꯌꯦꯕ
ꯍꯣꯏ ꯅꯣꯡꯃ ꯇꯕꯨꯗꯤ ꯑꯣꯏꯕꯅꯤꯅꯦꯕꯣ ꯅꯣꯡꯖꯨ ꯊꯥ ꯍꯥꯏꯁꯤꯔꯥ
ꯍꯣꯏ
ꯅꯣꯡ ꯆꯨꯔꯒ ꯇꯨꯝꯕꯗꯣ
ꯑ ꯃꯥꯒꯤ ꯃꯈꯣꯟꯗꯣ ꯅꯣꯡ꯫ ꯆꯨꯝꯕꯒꯤ ꯃꯈꯣꯟꯒꯨꯝꯕꯁꯨꯀꯣ ꯑꯗꯨꯝ ꯀꯔꯤ ꯍꯥꯏꯁꯤꯔ ꯇꯨꯝꯅꯤꯡꯍꯟꯕꯗꯣ
ꯑꯥ-ꯑꯥ
ꯑꯗꯨꯃꯥꯏꯅ ꯑꯣꯏꯌꯦ
ꯎꯝ
ꯑꯩꯈꯣꯏꯒꯤ ꯅꯥꯏꯕꯔ ꯑꯃ ꯂꯩꯌꯦ ꯑꯟꯇꯤꯒꯨꯝꯕ ꯑꯃ ꯀ‌ꯣ
ꯑꯥ
ꯐꯣꯟꯅ ꯅꯣꯡ ꯆꯨꯕꯒꯤ ꯃꯈꯣꯟꯜ ꯂꯩꯌꯦꯗꯅ ꯑꯦꯁ ꯑꯦꯝ ꯑꯥꯔꯒꯨꯝꯕ ꯀꯔꯤ ꯍꯥꯏꯁꯦ ꯑꯗꯨꯒꯨꯝꯕꯗꯣ
ꯑꯥ
ꯊꯥꯔꯒ ꯇꯨꯝꯃꯒ ꯂꯩꯒꯅꯤ ꯃꯥꯗꯤ
ꯑꯥ ꯑꯩꯁꯨ ꯃꯔꯛ-ꯃꯔꯛꯇ ꯇꯥꯏ ꯑꯗꯨꯃꯥꯏꯅ
ꯇꯨꯝꯕ ꯌꯥꯝ ꯅꯨꯡꯉꯥꯏ ꯍꯥꯏꯌꯦ ꯑꯗꯨꯗ ꯃꯣꯏꯅ ꯑꯩꯗꯤ ꯅꯣꯡ ꯑꯗꯨꯒꯨꯝꯕꯒꯤꯗꯤ ꯌꯥꯝ ꯇꯥꯔꯒ ꯇꯨꯝꯗꯦ ꯀꯩ ꯍꯥ‌ꯏꯖꯤꯔꯥ ꯑꯥꯏ ꯑꯦꯁ ꯏꯝꯄꯦꯛ ꯇꯤꯚꯤꯒꯤꯒꯨꯝꯕ ꯗꯤꯁꯀꯁꯟꯒꯨꯝꯕꯗ‌ꯣ ꯍꯥ
ꯑꯧ ꯑꯧ ꯑꯣ
ꯑꯗꯨꯒꯨꯝꯕ ꯅꯠꯇ꯭ꯔꯒ ꯀ‌ꯃꯦꯗꯤꯒꯨꯝꯕ
ꯎꯝ
ꯖꯣꯛꯁꯀꯨꯝꯕ ꯇꯥꯔꯒ ꯇꯨꯝꯕ ꯑꯁ ꯖꯣꯛꯁꯤꯁꯨꯀꯣ ꯑꯁ ꯕ꯭ꯂꯦꯟꯀꯦꯠ ꯆꯤꯛꯑꯒ ꯅ‌ꯣꯛꯂꯒ ꯂꯩꯕ ꯅꯦ ꯅꯣꯡꯃꯗꯤ ꯑꯩꯖꯦ ꯌꯨꯝꯗ ꯇꯨꯝꯕ
ꯑꯥ
ꯄꯨꯡ ꯑꯃ ꯑꯅꯤ ꯇꯥꯒ꯭ꯔꯦꯕ ꯑꯩꯅ ꯇꯨꯝꯃꯖꯦꯅ ꯇꯨꯝꯕꯗꯣ ꯇꯨꯝꯕ ꯌꯥꯗꯕ
ꯎꯝ
ꯖꯣꯛꯁꯨ ꯇꯥꯔꯒ ꯇꯨꯝꯕꯅꯦꯕ
ꯎꯝ
ꯌꯥꯝ ꯅꯣꯛꯅꯤꯡꯉꯛꯄ ꯑꯗꯨ ꯀꯟꯅ ꯅꯣꯛꯄꯗꯤ ꯌꯥꯗ꯭ꯔꯕ ꯃꯤ ꯌꯥꯝꯅ ꯇꯨꯝꯕꯒꯤꯀꯣ
ꯑꯥ
ꯕ꯭ꯂꯦꯡꯀꯦꯗ ꯌꯥꯅ ꯆꯤꯛꯑꯒ ꯅꯣꯛꯄꯅ‌ꯦ ꯑꯗꯨ ꯅꯨꯃꯤꯠ
ꯎꯝ
ꯀꯩ ꯍꯥꯏꯖꯤꯔꯥ ꯑꯃ ꯀꯃꯤ ꯖꯣꯛꯁꯇꯨ ꯌꯥꯝ ꯄꯥꯟꯕꯀꯣ ꯑꯗꯨ ꯅꯨꯃꯤꯠꯇꯨ ꯀꯔꯤ ꯍꯥꯏꯖꯤꯔ ꯌꯥꯝ ꯅꯣꯛꯅꯤꯡꯕ
ꯍꯣꯏ ꯍꯣꯏ
ꯃꯇꯥꯡ ꯃꯇꯥꯡꯅꯦ ꯍꯣꯏ
ꯑꯩꯗꯤ ꯍꯣꯏ ꯏꯃꯥꯟꯅꯕ ꯑꯣꯏꯌꯨꯁꯨ ꯑꯗꯨꯝ ꯑꯥ ꯋꯥꯔꯤ ꯇꯥꯔꯒ ꯇꯨꯝꯕꯀꯣ ꯑꯗꯨ ꯔꯤꯂꯤꯂꯥꯒꯨꯝꯕ ꯊꯥꯔꯒ ꯑꯗꯨꯒ ꯑꯩ ꯑꯩꯗꯤ ꯑꯗꯨꯝ ꯅꯣꯡ ꯃꯀꯣꯟ ꯑꯗꯣ ꯇꯥꯏꯌꯦ ꯃꯔꯛ ꯃꯔꯛꯇ
ꯎꯝ ꯀꯔꯤ ꯎꯝ ꯑꯣꯖꯥ ꯗꯅꯕꯤꯔꯒꯤꯗꯣ
ꯎꯝ ꯎꯝ
ꯑꯗꯨꯒꯤꯖꯨ ꯇꯥꯕ ꯅꯨꯡꯉꯥꯏꯌꯦ ꯑꯁ ꯃꯣꯇꯤꯚꯦꯠ ꯈꯨꯑꯣꯏꯗꯤꯀꯣ ꯑꯗꯨ ꯇꯥꯔꯒ ꯇꯨꯝꯕꯁꯤꯗꯤ ꯍꯧꯒꯠꯂꯛꯑꯗꯤ ꯑꯃꯨꯛ ꯀꯥꯎꯋꯦ
ꯍꯣꯏ ꯍꯣꯏ
ꯀꯥꯎꯋꯦꯍꯦ ꯍꯥꯏꯕꯕꯨꯗꯤ ꯎꯝ ꯏꯁꯩꯒ ꯕꯦꯛꯒ꯭ꯔꯥꯎꯟꯅꯥ‌‌ꯍꯥ‌ ꯇꯞꯅ ꯇꯞꯅ ꯊꯥꯔꯒ ꯃꯥꯒꯤ ꯋꯥ ꯈꯨꯉꯥꯡꯒꯥꯗ‌ꯣ
ꯑꯣ
ꯀꯩ ꯍꯥꯏꯖꯤꯔꯥ ꯇ꯭ꯌꯨꯟꯗ ꯉꯥꯡꯉꯦꯕ ꯃꯥꯒꯤ ꯋꯥ
ꯑꯧ ꯍꯣꯏ ꯍꯣꯏ
ꯑꯩꯈꯣꯏ ꯂꯣꯟꯅꯁꯨ ꯂꯩꯌꯦꯅꯀꯣ ꯇꯤꯟꯅ ꯀꯔꯤꯍꯥꯏ ꯀꯔꯤ ꯍꯥꯏꯁꯤꯔꯥ ꯇꯞꯅ ꯉꯥꯡꯉꯒ ꯀꯔ‌‌ꯦꯛ ꯋꯦ ꯇꯨ ꯁ꯭ꯄꯤꯛꯅꯤ ꯍꯥꯏꯖꯤꯔꯥ ꯑꯗꯨꯃꯥꯏꯅꯀꯣ ꯉꯥꯡꯉꯦꯕ ꯑꯗꯨꯝꯃꯥꯏꯅ ꯑꯩꯈꯣꯏ ꯑꯈꯣꯏ ꯈꯨꯡꯉꯥꯡꯁꯤꯗꯤ ꯒ꯭ꯌꯥꯟ ꯇꯥꯅꯕ ꯈꯛ ꯉꯥꯡꯕꯗꯣ
ꯎꯝ ꯎꯝ ꯍꯣꯏ
ꯑꯗꯨꯃꯥꯏꯅ ꯑꯣꯏꯕ ꯃꯥꯅ ꯉꯥꯡꯕꯗꯤ ꯀꯔꯤ ꯍꯥꯏꯁꯤꯔꯥ ꯇꯞꯅ ꯑꯗꯨꯝ ꯀꯔꯤ ꯍꯥꯏꯁꯤꯔꯥ ꯃꯤꯅ ꯇꯥꯕꯁꯨ ꯅꯨꯡꯉꯥꯏꯕ ꯐꯣꯝꯁꯨ ꯇꯥꯃꯣ
ꯎꯝ-ꯎꯝ ꯍꯣꯏ ꯃꯥꯏ ꯃꯈꯣꯟꯁꯨ ꯑꯗꯨꯝ ꯐꯖꯩꯌꯦ ꯍꯥꯏꯕꯗꯤ ꯇꯥꯕꯁꯨ ꯅꯨꯡꯉꯥꯏꯀꯣ ꯑꯗꯨꯒ ꯃꯈꯣꯟꯁꯦ ꯅꯨꯄꯥ ꯊꯣꯛꯑꯦꯕ
ꯃꯤꯕꯨ ꯃꯣꯇꯤꯚꯦꯠ ꯇꯧꯕꯁꯤꯗꯤꯀꯣ ꯑꯁ ꯑꯗꯨꯝ ꯑꯩꯈꯣꯏ ꯑꯣꯟꯂꯥꯏꯟꯗ ꯇꯥꯕꯁꯤꯁꯨ ꯁꯤꯐꯥꯎ ꯑꯗꯨꯝ ꯀꯔꯤ ꯍꯥꯏꯁꯤꯔ ꯄꯨꯛꯅꯤꯡꯗ ꯊꯧꯒꯠꯂꯦꯕ꯫ ꯇꯥꯕ ꯃꯇꯝꯗꯀꯣ
ꯎꯝ
ꯑꯁ ꯃꯥꯒꯤ ꯋꯥꯔꯤ ꯑꯃ ꯂꯩ ꯆꯩꯅꯥꯗ ꯀꯔꯤꯔ ꯊꯝꯕꯧꯒꯤ ꯊꯝꯕꯥꯜꯒꯤꯔ ꯆꯥ ꯁꯦꯝꯕꯒꯤꯗꯣ ꯑꯃ ꯂꯩꯕꯅꯦ ꯑꯁ ꯑꯗꯨꯗꯣ ꯆꯩꯅꯥꯗ ꯈ꯭ꯋꯥꯏꯗꯒꯤ ꯇꯥꯡꯕ ꯆꯥꯅꯤ ꯍꯥꯏꯅꯔꯤ ꯀꯥꯏꯅꯒꯣ ꯍꯥ ꯑꯁꯤ ꯃꯅꯤ꯫ ꯃꯅꯤꯄꯨꯔꯗꯕꯨꯗꯤ ꯊꯣꯏꯗꯣꯛꯅ ꯇꯧꯗꯦꯅ
ꯑꯥ ꯑꯥ꯫
ꯃꯥꯅ ꯍꯥꯏꯕꯗꯣ ꯑꯗꯨꯒꯨꯝꯕꯗꯤ꯫ ꯍꯦꯟꯖꯤꯟꯅ ꯈꯜꯂꯨꯂ ꯈꯜꯂꯨꯔꯗꯤ ꯀꯔꯤ ꯍꯥꯏꯁꯤꯔꯥ꯫ ꯁꯛꯁꯦꯁ ꯑꯣꯏꯒꯗꯕ ꯃꯥꯏ ꯄꯥꯛꯀꯗꯕꯗꯣ ꯊꯣꯡ ꯃꯌꯥꯗꯒꯨꯝꯕ ꯂꯦꯞꯄꯒ ꯗꯨꯝ ꯇꯧꯕꯅꯦ ꯃꯥꯏ ꯋꯥꯁꯤꯡꯗꯣ
ꯍꯣꯏ ꯍꯣꯏ ꯃꯥꯏꯗꯣ ꯑꯗꯨꯝ꯫ ꯑꯥ ꯀꯟꯁꯦꯟꯇ꯭ꯔꯦꯠ ꯇꯧꯕ ꯅꯨꯡꯉꯥꯏ꯫
ꯎꯝ ꯃꯣꯏꯒꯤ ꯀꯟꯁꯦꯞꯇꯨꯁꯨꯀꯣ ꯑꯗꯨꯝ ꯀꯔꯤ ꯍꯥꯏꯁꯤꯔꯥ꯫ ꯌꯥꯝ ꯊꯥꯞꯅ ꯆꯠꯇꯦꯕ ꯃꯥꯒꯤ
ꯎꯝ꯫
ꯃꯣꯇꯤꯚꯦꯁꯟ ꯈꯨꯄꯤꯗꯣ ꯑꯗꯨꯝ ꯑꯁꯤ ꯂꯣꯀꯦꯜꯗ ꯂꯩꯕ ꯄꯣꯠ ꯀꯣ ꯑꯗꯨꯒꯨꯝꯕ꯫ ꯂꯩꯔꯤꯛꯀꯤ ꯀꯨꯝꯕꯀꯣ
ꯎꯝ ꯎꯝ
ꯑꯗꯨꯒꯨꯝꯕꯗ ꯃꯥꯖꯦ ꯉꯥꯡꯕꯗꯨ꯫ ꯃꯣꯇꯤꯚꯦꯠꯇꯤ ꯑꯣꯏ ꯑꯗꯨ ꯑꯣꯏꯔꯁꯨ ꯈꯨꯗꯛꯇꯒꯤ ꯃꯣꯇꯤꯚꯦꯁꯟꯗꯤ ꯎꯝ ꯑꯃꯨꯛ ꯍꯧꯒꯠꯂꯛꯑꯗꯤ꯫ ꯑꯃꯨꯛ ꯃꯥꯡꯒ꯭ꯔꯦ꯫
ꯎꯝ
ꯇꯥꯕꯨꯗꯤ ꯇꯥꯍꯧꯕ ꯑꯃꯨꯛ ꯊꯣꯛꯄ꯫
ꯑꯥ
ꯑꯦ
ꯃꯥ ꯑꯗꯨꯝ ꯑ꯫ ꯋꯥ ꯉꯥꯡꯕ ꯐꯖꯅ ꯍꯩꯌꯦ ꯑꯗꯨꯒ꯫ ꯇꯥꯕꯁꯨ ꯅꯨꯡꯉꯥꯏꯑꯦꯕ ꯃꯥꯏꯗꯤ
ꯍꯣꯏ ꯎꯝ ꯌꯨ ꯑꯦꯟ ꯐꯥꯎ ꯆꯠꯂꯦ ꯍꯥꯏꯌꯦꯅꯦ ꯑꯗꯨ ꯑꯣꯖꯥꯗꯣ꯫
ꯀꯔꯤ ꯀꯥꯏꯕ
ꯌꯨ ꯑꯦꯟꯗ
ꯌꯨ
ꯌꯨ ꯑꯦꯟ꯫
ꯑ ꯑꯣ꯫
ꯅꯔꯤꯅꯦꯁꯟꯗꯒꯣ
ꯑꯥ ꯑꯥ꯫
ꯑꯗꯨꯝ ꯋꯥ ꯉꯥꯡꯕ ꯆꯠꯂꯦ ꯃꯥꯅꯁꯨ ꯍꯥꯏꯌꯦꯕ꯫
ꯑꯥ
ꯀꯧꯔꯒ ꯆꯠꯂꯦ ꯍꯥꯏꯌꯦꯕ
ꯎꯝ꯫
ꯑꯁ ꯃꯥꯒꯤ ꯕꯥꯏꯑꯣꯒ꯭ꯔꯥꯐꯤꯒꯨꯝꯕꯀꯣ
ꯑꯥ꯫
ꯑꯁ ꯃꯥꯅ ꯂꯤꯔꯛꯄꯗꯨꯗꯤ ꯎꯝ ꯅꯣꯡꯕꯨ ꯅꯨꯡꯁꯤꯕꯅꯤ
ꯍꯣꯏ ꯍꯣꯏ ꯑꯗꯨꯝ꯫ ꯃꯥꯅ ꯔꯤꯂꯤꯠ ꯇꯧꯔꯒ ꯇꯧꯕꯗꯣ ꯑꯥ꯫
ꯌꯨꯒ ꯑꯗꯨꯝ ꯊꯛꯑꯦ ꯍꯥꯏꯗ ꯄꯦꯛ ꯑꯍꯨꯝ ꯁ꯭ꯇꯦꯟꯗꯔ ꯄꯦꯛ꯫ ꯊꯛꯀꯗꯧꯕꯅꯤ ꯀꯥꯏꯅꯒ ꯍꯥ
ꯍꯣꯏ ꯍꯣꯏ ꯇꯧꯕꯅꯦ꯫
ꯃꯀꯣꯛꯇꯤ ꯂꯩꯌꯦ ꯌꯥꯝꯅ ꯂꯥꯏꯔꯤꯛ ꯍꯩꯕꯅꯤꯀꯣ꯫
ꯎꯝ
ꯄꯤ ꯑꯩꯆ ꯗꯤ ꯂꯣꯏꯔꯝꯒꯅꯤ ꯑꯗꯨꯗꯣ ꯗꯣꯛꯇꯔꯦꯠꯒꯨꯝꯕ ꯑꯣꯏꯔꯝꯒꯅꯤ
ꯎꯝ ꯃꯥꯁꯦ ꯍꯧꯖꯤꯛ ꯀꯩ ꯊꯕꯛ꯫ ꯊꯕꯛꯒꯨꯝꯕ ꯇꯧꯕ꯭ꯔꯥ ꯀꯣ
ꯈꯪꯗꯦꯗ ꯑꯦꯛꯇꯤꯚꯤꯁꯒꯨꯝꯕ ꯑꯣꯏꯔꯝꯗꯧ ꯃꯥꯜꯂꯦ ꯑꯩꯅ ꯍꯥꯏꯅ ꯈꯟꯕꯗ꯫
ꯑꯣ꯫
ꯈꯪꯗꯗ
ꯀꯣꯂꯦꯖꯀꯤ ꯀꯣꯂꯦꯖꯀꯤ ꯄ꯭ꯔꯣꯐꯦꯁꯔꯒꯨꯝꯕ ꯑ
ꯀꯥꯎꯟꯁꯤꯂꯔ ꯀꯨꯝꯕ ꯑꯣ ꯍꯕ ꯀꯨꯝꯗꯤ ꯎꯝ ꯑꯗꯨꯒꯨꯝꯕꯗꯤ ꯇꯥꯕꯒꯨꯝ ꯇꯧꯋꯦ꯫
ꯎꯝ꯫ ꯃꯤꯉꯣꯟꯗ ꯀꯟꯚꯤꯟꯁ ꯇꯧꯕ ꯍꯥꯏꯩꯅꯤ ꯍꯥꯏꯕꯗꯤ ꯑꯥ ꯎꯝ
ꯍꯩꯒꯅꯤ ꯋꯥ ꯉꯥꯡꯕ ꯍꯩꯕꯅꯤꯅꯀꯣ ꯎꯝ꯫
ꯍꯣꯏ ꯎꯝ ꯅꯕꯤꯌꯔ ꯑꯩꯁꯦ ꯃꯅꯤꯄꯨꯔꯒꯤ ꯑꯐꯥꯎꯕ ꯃꯤ ꯑꯣꯏꯔꯝꯃꯤ ꯑꯥ ꯈꯪꯉꯦ ꯅꯪ ꯈꯥꯏꯅꯤꯗ
ꯎꯝ ꯑꯗꯨ ꯃꯣꯏ ꯋꯥꯁꯤꯡꯅꯁꯨ ꯀꯔꯤ ꯍꯥꯏꯁꯦ ꯃꯥꯅ ꯐꯣꯀꯁ ꯇꯧꯕꯗꯤ ꯖꯣꯕꯇꯀꯣ ꯊꯕꯛ꯫ ꯑꯁ꯫ ꯑꯁ ꯑꯩꯈꯣꯏ ꯒ꯭ꯔꯥꯟ ꯄꯦꯔꯦꯟꯁꯤꯡ ꯐꯖꯅ ꯇꯥꯕꯅꯦ ꯔꯦꯗꯤꯑꯣꯗ ꯑꯗꯨꯝ ꯂꯥꯛꯑꯦꯕꯀꯣ
ꯎꯝ ꯎꯝ꯫
ꯍꯧꯖꯤꯛꯇꯤ ꯐꯣꯟ꯫ ꯄꯥꯏꯍꯜꯂꯕꯅꯤꯅ ꯌꯨꯇ꯭ꯌꯨꯞꯇꯣ ꯃꯣꯏ ꯌꯦꯡꯉ ꯂꯩꯒ꯭ꯔꯦꯕ꯫ ꯑꯗꯨꯝ ꯇ ꯑꯁ ꯑꯗꯨꯗ ꯄꯥꯎ ꯐꯥꯎꯅꯍꯧ ꯍꯥꯏꯕꯒꯨꯝꯕꯀꯣ ꯍꯥ꯫
ꯑ ꯍ
ꯅꯨꯄꯤ꯫ ꯑ ꯍꯣꯏ ꯅꯨꯄꯤ ꯑꯃꯁꯨ ꯂꯩꯕ ꯃꯥꯜꯂꯦ ꯃꯣꯇꯤꯚꯦꯁꯜ ꯄꯤꯀ꯭ꯔꯄꯣ꯫
ꯑꯝ꯫ ꯆꯍꯤꯗꯤ ꯑꯗꯨꯝ ꯊꯅꯕꯤꯔ ꯍꯣꯏꯗꯩ ꯈꯔ ꯑ ꯅꯍꯥ ꯑꯣꯏꯔꯝꯒꯅꯤ ꯑꯗꯨꯒ ꯃꯥꯏ ꯏꯁꯄꯤꯁꯁꯨ ꯐꯖꯕꯅꯦ ꯑꯗꯨꯝ꯫
ꯑꯣ ꯑꯣ ꯑꯩ ꯈꯪꯗ꯭ꯔꯦ ꯑꯗꯨꯕꯨꯗꯤ ꯅꯪ ꯍꯨꯖꯤꯛ ꯍꯥꯏꯕꯗꯣ
ꯃꯃꯤꯡꯁꯨ ꯈꯪꯗꯕꯅꯤꯅ
ꯑꯩꯅ ꯍꯥꯏꯕꯗꯨꯗꯤ ꯁꯦꯂꯣꯃꯤ ꯍꯥꯏꯕ ꯇꯧꯕꯅꯤ
ꯃꯅꯤꯄꯨꯔꯒꯤ ꯃꯆꯥꯔꯣ
ꯍꯣꯏ ꯍꯣꯏ ꯃꯩꯇꯩꯅꯤ
ꯑꯣ
ꯁꯦꯂꯣꯃꯤ ꯍꯥꯏꯕ ꯍꯥꯏꯕ
ꯃꯥ ꯆꯍꯤ ꯀꯌꯥꯒꯨꯝꯕ ꯁꯨꯔꯝꯗꯧ ꯃꯥꯟꯒꯦꯅꯣ ꯍꯥꯏ ꯍꯥꯏꯔꯤꯕ ꯅꯨꯄꯤꯗꯣ
ꯆꯍꯤꯌꯥꯝ ꯈꯪ ꯃꯦꯀꯞ ꯇꯧꯕꯒꯤꯔ ꯀꯔꯤ ꯇꯧꯕꯒꯤꯔꯗꯤꯀꯣ ꯑꯗꯨꯝ ꯌꯥꯝ ꯑꯍꯟꯗꯤ ꯃꯥꯟꯗꯦꯅ
ꯑꯣ ꯂꯥꯏꯛ ꯎꯝ ꯎꯝ ꯂ ꯑ ꯂꯨꯍꯣꯡ ꯂꯨꯍꯣꯡꯉꯛꯕ ꯍꯣꯏ ꯑꯗꯨꯅꯤꯅ
ꯃꯆꯥ ꯂꯩꯔꯦ
ꯎꯝ ꯑꯗꯨꯅ ꯌꯨꯝ ꯄꯥꯟꯕ ꯎꯝ ꯌꯨꯝ ꯄꯥꯟꯈ꯭ꯔꯕ ꯃꯥꯜꯂꯦꯕ ꯃꯥꯗꯣ ꯑꯗꯣ ꯑꯩ ꯃꯤ ꯑꯗꯨ ꯑꯣꯏꯔꯝꯃꯅꯤ ꯑꯩꯅ ꯍꯥꯏ
ꯃꯤ ꯉꯧꯔꯒꯀꯣ
ꯑꯥ
ꯊꯥꯔꯇꯤ ꯐꯥꯏꯚ ꯄ꯭ꯂꯥꯁꯒꯨꯝꯕꯅꯤ ꯃꯥꯜꯂꯦ ꯃꯥꯗꯣ
ꯎꯝ ꯁꯄꯦꯛ ꯎꯞꯄ꯭ꯔꯥ
ꯍꯣ ꯏꯁꯄꯦꯛ ꯎꯞꯄꯒꯨꯝ ꯇꯧꯋꯦ ꯍꯣꯏ
ꯎꯝ ꯁꯥꯂꯣꯃꯤ ꯍꯥꯏꯕꯗꯣ ꯃꯣꯇꯤꯚꯦꯁꯅꯦꯜ ꯏꯁꯄꯤꯀꯔꯕ
ꯑ ꯅꯠꯇꯦ ꯀꯥꯎꯟꯁꯤꯜꯂꯔꯅꯦ ꯑꯗꯨ ꯑꯗꯨ ꯅꯨꯄꯤꯗꯨꯗꯤ
ꯀꯥꯎꯟꯁꯤꯜꯂꯔ ꯀꯩ ꯀꯔꯝꯕꯒꯤ
ꯑꯗꯨꯕꯨ ꯆꯞ ꯆꯥꯕꯗꯤ ꯀꯔꯝꯕꯒꯤꯅꯣꯗꯤ ꯈꯪꯗꯦ ꯑꯗꯨꯝ ꯀꯔꯤ ꯍꯥꯏꯁꯤꯔꯥ
ꯍꯥꯏꯕꯗꯤ ꯎꯝ
ꯀꯔꯤ ꯍꯥꯏꯁꯤꯔ ꯃꯣꯏꯒꯤ ꯐ꯭ꯌꯨꯆꯔꯒꯤ ꯑꯁꯤ ꯇꯧꯕ ꯌꯥꯏ ꯁꯤ ꯇꯧꯕ
ꯑꯥ ꯑꯥ ꯑꯗꯨꯅꯤ ꯑꯩ ꯍꯥꯏꯁꯦ ꯍꯥꯏꯕꯗꯤ ꯊꯅꯕꯤꯔ ꯀꯨꯝꯕꯅꯤꯗꯅ ꯃꯥꯁꯨ ꯎꯝ ꯑꯗꯨꯅꯤ ꯑꯩꯅ ꯉꯁꯥꯏꯗꯒꯤ ꯍꯥꯏꯔꯒ ꯂꯩꯕꯗꯣ
ꯆ ꯆ